ꯇꯥꯕꯔꯣ ꯍꯜꯂꯣ
ꯍꯜꯂꯣ
ꯇꯥꯗꯕ꯭ꯔꯣ
ꯇꯥꯏꯌꯦ ꯍꯤꯄꯝꯃꯤꯅꯦ
ꯅꯨꯡꯉꯥꯏꯌꯦꯀꯣ
ꯅꯨꯡꯉꯥꯏꯇꯦ ꯅꯪꯗꯤ
ꯑꯩꯁꯨ ꯆꯞ ꯃꯥꯟꯅꯩꯌꯦ
ꯉꯁꯤꯗꯤ ꯀꯩꯝꯇ ꯆꯠꯇꯕ꯭ꯔꯣ
ꯆꯠꯇꯦ ꯌꯨꯝꯗ ꯑꯗꯨꯝ ꯂꯩꯌꯦ
ꯌꯥꯝ ꯐꯩꯀꯣ
ꯐꯗꯦꯗ ꯅꯣꯏꯗꯤ
ꯑꯩꯈꯣꯏꯗꯤ ꯁ꯭ꯀꯨꯜꯗꯒꯤ ꯍꯜꯂꯛꯑꯒ ꯇꯨꯝꯃꯝꯃꯦ
ꯀꯔꯤ ꯃꯊꯦꯜ ꯆꯥꯔꯒꯦ ꯉꯁꯤ ꯑꯌꯨꯛꯀꯤ
ꯉꯁꯤꯁꯦ ꯑ ꯍꯥꯎꯃꯟꯕꯒꯤ ꯀꯥꯎꯈ꯭ꯔꯦꯅꯦ ꯑꯂꯨꯒ ꯍꯋꯥꯏ ꯍꯣꯏ ꯅꯪꯗꯤ
ꯍꯥꯎꯕꯅꯤꯅꯦ ꯑꯩꯗꯤ ꯃꯥꯏꯔꯦꯟ ꯆꯥꯏꯌꯦ
ꯑꯁ ꯅꯪꯒꯤꯅ ꯍꯦꯂꯦ ꯍꯦ
ꯍꯦꯟꯗꯦꯗꯥ ꯅꯣꯏꯒꯤꯅ ꯍꯦꯟꯂꯦꯗ ꯑꯈꯣꯏꯗꯤ ꯍꯥꯎꯇꯦꯗ
ꯑ ꯅꯣꯏꯒꯤꯗꯤ ꯑ ꯆꯤꯡꯒꯤ ꯀꯩꯅꯣ ꯆꯤꯡꯒꯤ ꯏꯟꯁꯥꯡꯅꯤꯅ ꯌꯥꯝ ꯍꯥꯎꯕꯅꯤ ꯍꯦ
ꯅꯪꯁꯨ ꯆꯥꯏꯗꯨꯗꯤ ꯆꯤꯡꯒꯤ ꯄꯣꯠꯅꯤꯅꯦ ꯗꯦꯍꯦ ꯆꯝꯊꯣꯡꯅꯦ
ꯑ ꯆꯥꯕ ꯍꯩꯕ꯭ꯔꯥꯅꯦ
ꯍꯩꯌꯦꯗ
ꯎꯝ ꯑꯩꯗꯤ ꯍꯩꯅꯗꯦ ꯆꯝꯊꯣꯡꯗꯤ ꯆꯝꯊꯣꯡꯗꯤ ꯍꯩ... ꯇꯦꯗ ꯑꯩꯗꯤ ꯍꯩꯅ...
ꯍꯥꯎꯕꯅꯦ ꯐꯖꯅ ꯊꯣꯡꯕꯤꯔꯗꯤ ꯁꯦꯠꯊꯕ ꯑꯗꯨꯝ ꯌꯥꯕꯅꯦꯍꯦ
ꯑꯦꯁ ꯆꯝꯊꯣꯡ ꯈꯛ ꯑꯦ ꯃꯥꯏꯔꯦꯡ ꯈꯛꯇꯔꯣ
ꯑꯍꯥꯎ ꯑꯍꯥꯎꯕꯁꯨ ꯂꯩꯌꯦ
ꯍꯥꯏ
ꯑ
ꯅꯣꯏ ꯅꯨꯄꯥꯗꯨ ꯆꯠꯇ꯭ꯔꯤꯕ꯭ꯔꯣ
ꯑꯧ ꯎꯝ
ꯋꯥ ꯉꯥꯥꯡ
ꯀꯦ ꯍꯥꯏꯌꯦ ꯑꯗꯨꯒꯤ ꯉꯥꯏꯔꯒ ꯂꯩꯔꯤꯅꯦꯕꯀꯣ ꯃꯥꯗꯨ
ꯑꯦ ꯐꯣꯟ ꯄꯥꯏꯔꯒ ꯆꯠꯇꯣꯏꯔꯣꯅ ꯃꯣꯟ ꯃꯥꯗꯣ
ꯑꯥ ꯑꯣ
ꯀꯔꯤꯒꯤ
ꯈꯪꯗꯦ ꯀꯩ ꯃꯔꯝꯒꯤꯅꯣ ꯈꯪꯗꯦ
ꯑꯗꯨ ꯂꯣꯏꯔꯒ ꯀꯥꯏꯗ ꯆꯠꯇꯣꯏꯕ
ꯑꯃꯨꯛ ꯍꯜꯂꯛꯀꯅꯤ ꯏꯚꯤꯅꯤꯡꯗ ꯄꯨꯡ ꯃꯉꯥ ꯑꯗꯨꯋꯥꯏꯗ
ꯑꯗꯨꯗꯤ ꯄꯥꯏꯗ꯭ꯔꯁꯨ ꯌꯥꯅꯤꯅ
ꯌꯥꯔꯦ ꯍꯥꯏꯔꯒ ꯄꯥꯏꯕ ꯆꯠꯀꯦ ꯍꯥꯏꯔꯤ
ꯑꯁ ꯗꯥꯎꯁꯤꯗꯤ
ꯗꯥꯎ ꯌꯥꯗꯦꯅꯦ ꯏꯕꯅꯤꯁꯦ
ꯌꯥꯗꯦ ꯌꯥꯗꯦ ꯅꯪꯁꯨ ꯉꯁꯥꯏꯅ ꯍꯥꯏꯕ ꯌꯥꯗ꯭ꯔꯣ ꯍꯥꯟꯅ
ꯑꯩ ꯍꯥꯏꯔꯥꯏꯅꯤꯡꯉꯥꯏ ꯀꯃꯥꯏꯅ ꯑꯩ ꯇꯧꯑꯣ ꯍꯥꯏꯕꯔꯣ
ꯅꯠꯇꯦ ꯑꯩ ꯀꯣꯜ ꯇꯧꯔꯛꯄ ꯀꯟꯗ ꯉꯁꯥꯏ
ꯑ ꯀꯥꯎꯔꯕ ꯑꯗꯨ ꯃꯇꯥꯡꯗꯨꯗꯤ ꯄꯥꯏꯔꯒ ꯄꯥꯏꯔꯒ ꯆꯠꯀꯅꯤ ꯍꯥꯏꯕꯗꯣ ꯑꯩ ꯈꯪꯗꯦꯕꯀꯣ ꯑꯗꯨꯒꯤ ꯍꯧꯖꯤꯛꯇ ꯎꯝ ꯈꯨꯗꯛꯇ ꯍꯥꯏꯕ ꯈꯪꯉꯦꯕ ꯃꯥꯅ
ꯎꯝ ꯉꯥꯏꯔꯣꯀꯣ
ꯑꯥꯎ ꯍꯥꯏꯕꯤꯒꯗꯧꯕ ꯑꯣꯏꯗ꯭ꯔꯦꯅꯦ
ꯅꯪ ꯑꯉꯥꯡꯁꯤꯡꯗꯤ ꯂꯩꯕ꯭ꯔꯣ
ꯍꯥꯥ
ꯅꯣꯏ ꯑꯉꯥꯡꯁꯤꯡꯗꯤ ꯂꯩꯕ꯭ꯔꯣꯕ
ꯂꯩꯇꯦ ꯁꯥꯟꯅꯕ ꯆꯠꯈꯤꯌꯦ
ꯑꯅꯤ ꯃꯥ
ꯍꯣꯏ
ꯑꯩ ꯀꯩꯅꯣꯝꯃ ꯊꯥꯔꯛꯄꯅꯦ ꯌꯦꯡꯉꯣꯀꯣ
ꯍꯣꯏ
ꯌꯦꯡꯉꯣ ꯍꯌꯦꯡꯗꯤ ꯀꯥꯏ ꯆꯠꯇꯣꯏꯕ
ꯍꯥꯥ
ꯍꯌꯦꯡꯗꯤ
ꯍꯌꯦꯡꯗꯤ ꯈꯪꯗꯦ ꯂꯧ ꯆꯠꯀꯗꯧꯕ ꯃꯥꯜꯂꯦ ꯆꯤꯡꯂꯧ ꯀꯥꯒꯗꯕ ꯃꯥꯜꯂꯦ ꯈꯪꯗꯦ ꯀꯅꯥ ꯀꯅꯥ ꯆꯠꯁꯦ ꯏꯅꯥꯎꯄꯤ ꯂꯥꯛꯀꯅꯤ ꯍꯥꯏꯔꯒ ꯂꯥꯛꯑꯔꯣꯏ ꯍꯥꯏꯌꯦ ꯑꯃꯨꯛ
ꯎꯝ ꯉꯁꯤ
ꯑꯥꯎ ꯉꯁꯤ ꯂꯛ ꯑꯥ ꯉꯁꯤ ꯂꯥꯛꯀꯦ ꯍꯥꯏꯔꯒ ꯍꯌꯦꯡꯁꯨ ꯂꯥꯛꯑꯔꯣꯏ ꯃꯥ ꯅꯨꯄꯥꯗꯣ ꯊꯕꯛ ꯆꯠꯂꯅꯤ ꯍꯥꯏꯕ ꯑꯗꯨꯒꯤ ꯂꯥꯛꯄ ꯐꯔꯛ ꯇꯥꯔꯦ ꯍꯥꯏꯌꯦ
ꯑꯣ
ꯑꯗꯨꯒꯤ ꯍꯌꯦꯡꯁꯦ ꯈꯪꯗꯦꯅꯦ ꯆꯥꯠꯅꯤꯡꯗ꯭ꯔꯗꯤ ꯌꯨꯝꯗ ꯑꯗꯨꯝ ꯇꯨꯝꯃꯒ ꯍꯤꯞꯄꯒ ꯂꯩꯔꯗꯤ ꯂꯣꯏꯔꯦ
ꯑꯗꯨꯝ ꯍꯩꯕꯤꯕꯒ ꯇꯧꯔꯛꯑꯣ ꯑꯩꯉꯣꯟꯗ
ꯇꯧꯔꯛꯀꯦ ꯇꯧꯔꯛꯀꯦ ꯑꯩꯅ ꯇꯧꯔꯛꯇ꯭ꯔꯗꯤ ꯀꯅꯥꯅ ꯇꯧꯔꯛ ꯇꯣꯏꯅꯣꯅꯦ
ꯑꯗꯨꯅꯦꯕ ꯅꯪ ꯂꯩꯇꯗꯤ ꯑꯩꯁꯨ
ꯂꯩꯕ ꯉꯝꯗꯦ ꯍꯥꯏꯔꯤꯔꯣ ꯈꯣꯏꯕꯨꯗꯤ ꯑꯗꯨꯝ ꯀꯩ ꯍꯥꯏꯇꯥꯔꯦ ꯂꯩꯗꯅ ꯖꯥꯏ ꯄꯥꯏꯕꯒꯨꯝꯅꯀꯣ ꯂꯩꯕꯒꯤꯅꯦ ꯅꯣꯏꯅ ꯂꯩꯕ ꯉꯝꯗ꯭ꯔꯤꯗꯣ
ꯑꯥ ꯀꯩꯅꯣꯃ ꯂꯩꯕꯗꯣ
ꯎꯝ ꯃꯥꯅꯤꯅꯦ ꯑꯗꯨ ꯅꯅꯤ ꯅꯣꯏꯅ ꯑꯩꯕꯨ ꯀꯣ ꯀꯥꯎꯕ ꯉꯝꯗ꯭ꯔꯤꯗꯣ
ꯁꯤꯦ ꯅꯣꯡ ꯑꯃꯨꯛ ꯇꯥꯔꯦꯍꯦ
ꯎꯝ ꯅꯣꯡꯒꯤ ꯋꯦꯗꯔꯁꯤꯗꯤ ꯇꯨꯝꯕ ꯅꯨꯡꯉꯥꯏꯕ ꯗꯥꯔꯅꯤꯅꯦ ꯇꯨꯝꯊꯔꯣꯅꯦ ꯀꯔꯤꯅꯣꯅꯦ
ꯏꯪ ꯁꯅꯦ ꯑꯩꯁꯨꯦ ꯇꯨꯝꯃꯒ ꯂꯩꯕꯅꯤꯅꯦ ꯏꯕ ꯍꯣꯗ ꯑꯩꯈꯣꯏ ꯑꯩꯈꯣꯏ ꯌꯨꯝꯗꯗꯤ ꯌꯥꯝ ꯂꯥꯡꯕ
ꯑꯣ
ꯏꯕ ꯈꯣꯏꯗ ꯂꯥꯛꯑꯒ ꯇꯨꯝꯕꯅꯤ
ꯑꯣ
ꯅꯪꯁꯨꯂꯥꯛꯑꯣ
ꯂꯥꯛꯀꯦ ꯉꯜ ꯍꯥꯏꯗꯤ ꯂꯥꯛꯀꯦ
ꯎꯝ ꯅꯪ ꯌꯥꯎꯗ꯭ꯔꯗꯤ ꯑꯩ ꯇꯨꯝꯕ ꯌꯥꯗꯦꯕ
ꯑꯗꯨꯅꯦꯕ ꯍꯣꯔꯦꯟ ꯅꯨꯡꯗꯥꯡꯁꯨ ꯑꯗꯨꯝ ꯂꯥꯛꯀꯦꯗ ꯑꯗꯨꯗꯤ ꯂꯩꯕ ꯅꯨꯡꯉꯥꯏꯇ꯭ꯔꯗꯤ ꯅꯪ
ꯍꯣꯏ
ꯍꯥꯏꯔꯛꯄ ꯌꯥꯕꯅ ꯅꯨꯡꯉꯥꯏꯖ꯭ꯔꯕꯗꯤ
ꯎꯝ ꯅꯪ ꯀꯤꯔꯝꯒꯅꯤꯗ
ꯑꯦ ꯀ ꯔꯣꯏꯗ ꯀ ꯔꯣꯏꯗ ꯑꯩꯅ ꯀꯤꯔꯗꯤ ꯂꯣꯏꯔꯦ
꯭ꯔꯦꯅꯦ
ꯀꯗꯦꯗ ꯎ ꯎ
ꯕꯨꯠ ꯀ ꯀ ꯌꯥꯕ꯭ꯔꯣ ꯃꯤꯅ ꯀꯤꯕ꯭ꯔꯥ ꯕꯨꯠꯇ ꯀꯤꯕ꯭ꯔꯥ
ꯕꯨꯠꯅ ꯑꯩꯉꯣꯟꯗ ꯍꯥꯟꯅ ꯈꯪꯉ ꯀꯤꯗꯣꯏꯅꯦ ꯑꯩꯗꯤ ꯁꯨꯛꯀꯤ ꯀꯤꯔꯦꯗ
ꯁ ꯊꯖꯗ꯭ꯔꯦꯗ
ꯑꯁꯦꯡꯒꯤꯅꯦ ꯊꯥꯖꯗꯗꯤ ꯍꯌꯦꯡ ꯅꯨꯡꯗꯥꯡꯗ ꯊꯣꯛꯂꯛꯑꯣ ꯅꯪ ꯍꯥꯟꯅ ꯑꯩꯉꯣꯟꯗ ꯈꯪꯉꯒꯅꯤ
ꯑ ꯊꯣꯛꯂꯛꯀꯦ ꯅꯪꯁꯨ ꯊꯣꯛꯂꯛꯑꯣ ꯔꯣ ꯑꯗꯨꯗꯋꯥꯏꯗ
ꯎꯝ ꯊꯂꯛꯀꯦ ꯈꯪꯒ ꯅꯨꯀꯣ ꯈꯪꯉꯗꯤ ꯂꯣꯏꯔꯦ ꯈꯪꯉꯒ ꯁꯤꯔꯗꯤ ꯂꯣꯏꯔꯦ
ꯎꯝ ꯁꯤꯔꯥꯗꯤꯀꯣ ꯅꯪ ꯃꯥꯔꯥꯟꯅꯤ
ꯅꯪ ꯁꯤꯔꯗꯤ ꯑꯩ ꯍꯤꯡꯕ ꯉꯝꯗ꯭ꯔꯦ ꯍꯥꯏꯕ ꯇꯥꯔꯦ ꯑꯗꯨꯗꯤ
ꯅꯪꯁꯨ ꯑꯗꯨꯃꯥꯏꯅ ꯇꯧꯕ꯭ꯔꯅꯦ
ꯎꯝ ꯇꯧꯕꯅꯦ ꯇꯧꯕꯒꯤꯅꯤꯅꯦ ꯅꯪ ꯀꯣꯜ ꯇꯧꯔꯛꯑꯒ ꯄꯥꯏꯈꯠꯂꯒ ꯂꯩꯩꯅꯣ
ꯍꯤꯡꯕ ꯉꯝꯗꯦ
ꯎꯝ ꯃꯥꯅꯦ
ꯀꯩꯒꯤꯅꯣ ꯑꯗꯣ ꯑꯩ ꯐꯖꯕꯒꯤꯔ ꯑꯩ ꯊꯥꯕꯒꯤꯔ ꯑꯗꯨ ꯅꯠꯇ꯭ꯔꯒ
ꯏꯕꯥꯅꯤꯃꯛ ꯆꯞ ꯃꯥꯟꯅꯩ ꯑꯃꯅꯁꯨ ꯍꯦꯟꯗꯦ ꯍꯦꯟꯗꯦ
ꯑꯦꯁ ꯆꯞ ꯃꯅꯦ ꯑꯩꯅ ꯍꯦꯜꯂꯝꯗꯤꯗ
ꯑ ꯍꯦ ꯃꯅꯤ ꯅꯪ ꯍꯦꯟ ꯅꯃ ꯃꯤꯅ ꯍꯥꯟꯅ ꯍꯥꯏꯗꯣꯛꯑꯒ ꯅꯪꯅ ꯑꯃꯨꯛ ꯆꯤꯡ ꯍꯥꯟꯟꯅ ꯀꯜꯂꯤꯅꯦ
ꯑꯁ ꯀꯟꯕ ꯇꯥꯔꯅꯤꯍꯦ ꯐꯖꯕꯁꯤꯡꯗꯤ ꯀꯟꯕꯅꯦ ꯍꯥꯏꯕꯅꯦ
ꯑꯌꯥ